ꯍꯜꯂꯣ
ꯇꯥꯗꯕꯣ
ꯍꯜꯂꯣ
ꯑꯌꯥ ꯍꯂꯣ
ꯇꯥꯗ꯭ꯔꯣ
ꯀꯥꯔꯒꯤꯗ ꯇꯥꯏ ꯇꯥꯏ ꯇꯥꯏ ꯇꯥꯏ ꯎꯝ ꯗꯦꯔꯤꯛ ꯑꯣꯏꯅ
ꯀ꯭ꯔꯤꯁꯨ ꯇꯧꯗꯤꯌꯦ
ꯅꯨꯡꯉꯥꯏꯔꯤꯕꯣ
ꯅꯨꯡꯉꯥꯏꯔꯤꯌꯦ
ꯑꯣ ꯑꯣ ꯆꯥꯏꯌꯥ
ꯆꯥꯛ ꯆꯥꯅꯔꯕꯣ ꯑꯁ ꯆꯥꯛ ꯆꯥꯔꯦ ꯆꯥꯔꯦ ꯆꯥꯛ
ꯑꯣ ꯑꯩꯁꯨ ꯆꯥꯛ ꯂꯝꯕ
ꯆꯥꯗ꯭ꯔꯤꯕꯣ ꯅꯪꯗꯤ
ꯍꯣꯏ ꯆꯥꯗ꯭ꯔꯤ ꯆꯥꯗ꯭ꯔꯤ ꯆꯥꯗ꯭ꯔꯤꯗ
ꯑꯦ ꯀꯩꯒꯤꯅꯣꯅꯦ ꯁꯤꯕ ꯇꯥꯔꯦꯅꯦ ꯕꯣꯜ ꯌꯦꯡꯗ꯭ꯔꯣ
ꯌꯦꯡꯉꯦ꯫
ꯄꯨꯡ ꯀꯌꯥ ꯌꯦꯡꯉꯤꯕ
ꯑꯅꯤꯃꯛ ꯌꯦꯡꯉꯦ꯫ ꯃꯔꯤ ꯃꯔꯤ ꯃꯀꯥꯏꯂ ꯚꯔꫭ ꯃꯀꯥꯏꯒ
ꯅꯩꯔꯦꯅꯦ ꯑꯗꯨꯗꯤ
ꯄꯥꯏ ꯂꯩꯇꯕꯩ ꯑꯗꯨꯒꯤ ꯊꯦꯡꯅꯁꯨ ꯍꯧꯍꯜꯂꯒ ꯆꯠꯀꯗꯕ ꯃꯐꯝꯗꯨ ꯆꯠꯍꯧꯗ꯭ꯔꯦ
ꯀꯥꯏꯗ ꯆꯠꯀꯗꯝꯅꯣ ꯍꯥꯏꯁꯤꯕꯣ
ꯀꯩꯅꯣꯅꯦ
ꯀꯩ
ꯗ꯭ꯌꯨꯇꯤ ꯅ ꯗ꯭ꯌꯨꯇꯤ ꯑꯣꯁꯄꯤꯇꯥꯜꯗꯒꯤ
ꯑꯣꯥ
ꯉꯁꯤꯅ ꯑꯔꯣꯏꯕꯅꯦꯕ ꯑꯗꯣ ꯆꯠꯍꯧꯗ꯭ꯔꯦ
ꯑꯔꯣꯏꯕ ꯍꯥꯏꯕꯗꯤ
ꯑꯥꯥ ꯑꯃ ꯆꯠꯇꯣꯏꯅꯦꯕ ꯑꯗ ꯂꯣꯏꯈ꯭ꯔꯦꯕ
ꯑꯣ
ꯀꯨꯏꯔꯦ ꯀꯨꯏꯔ ꯆꯠ ꯆꯠꯄꯗꯣ ꯑꯗꯣ ꯉꯁꯤꯅ ꯂꯥꯁ ꯗꯦ ꯑꯣꯏꯕꯅꯦꯕ
ꯑꫭ
ꯑꯍ ꯎꯝ ꯑꯩꯁꯦ ꯀꯩ ꯀꯩꯅꯣ ꯆꯥꯅꯤꯡꯉꯛꯑꯦ ꯊꯣꯡ ꯃꯇꯝꯅꯦ ꯍꯧꯖꯤꯛꯁꯦ
ꯑꯣ ꯅꯣꯏ ꯆꯥꯛ ꯊꯣꯡꯗ꯭ꯔꯤꯔꯕ
ꯅꯠꯇꯦ ꯅꯠ ꯆꯥꯛꯄꯨꯗꯤ ꯀꯥꯏꯅꯣ ꯑꯥ ꯃꯈꯥ ꯆꯥꯗꯣꯏꯅꯦꯀꯣ ꯃꯦꯁꯣꯜꯗ ꯑꯗꫭ ꯃꯦꯁꯐꯧ ꯑꯃꯨꯛ ꯊꯤꯡꯗꯣꯏꯅꯦꯕ ꯑꯗꯨꯒ ꯍꯣꯔꯦꯟ ꯄꯨꯡ ꯃꯔꯤ ꯑꯗꯨꯋꯥꯏꯗ ꯄꯨꯡ ꯀꯌꯥ ꯇꯥꯔꯒꯦ ꯑꫭ ꯄꯨꯡ ꯃꯔꯤ ꯑꯗꯨꯒꯨꯝꯕꯗ ꯉꫭ ꯍꯪꯕꯤꯗꯣꯏꯅꯦꯒꫭꯇꯦ ꯑꯩꯅ ꯊꯕꯛ ꯆꯠꯄ ꯈꫭꯏꯗꯣ
ꯑ
ꯑꯗꯨ ꯃꯇꯝꯗ ꯆꯥꯕ ꯌꯥꯏꯕ ꯑꯗꫭ ꯑꯩꯁꯦ ꯍꯧꯖꯤꯛ ꯃꯦꯒꯤ ꯆꯅꯤꯡꯔꯛꯄ ꯑꯗꫭ ꯊꫭꯡꯕ ꯇꯟ
ꯑꯣ ꯑꯥꯗ ꯆꯠꯂ ꯍꯧꯗꯣꯏꯔꫭ
ꯅꯠꯇꯦ ꯅꯠꯇꯦ ꯁꯤꯗ ꯑꯗꯨꯝ ꯕꯣꯏꯂꯔ ꯂꯩ ꯕꯣꯏꯂꯔ ꯍꯧꯕ ꯌꯥꯏ ꯇꯥꯕ꯭ꯔꫭ
ꯇꯥꯏ ꯇꯥ
ꯆꯤꯟꯆꯦ ꯑꯩ ꯈꯟꯗ ꯅꯨꯡꯁꯥꯗꯦ ꯀꯣꯛꯇꯦ ꯑꯗꯨ ꯑꯣꯏꯔꯁꯨ ꯁꯥꯗꯤ ꯁꯥꯅꯤ
ꯑꯧ ꯌꯥꯝ ꯀꯟꯅꯗꯤ ꯊꯣꯛ ꯈꯔ ꯈꯔꯕꯨꯗꯤ ꯊꯣꯛꯑꯦ ꯑꯩꯈꯣꯏꯖꯨ ꯉꯁꯤꯗꯤ ꯁꯥꯟ ꯑꯗꯨꯅ ꯈꯔ
ꯏꯪꯕ꯭ꯔꫭ ꯎꯝ ꯑꯩꯈꯣꯏ ꯏꯝꯐꯥꯟ ꯁꯥꯏ
ꯏꯪꯉꯦ ꯍꯥꯏꯕꯗꯤ ꯑꯗꯨꯝ ꯌꯥꯝ ꯁꯥꯕꯗꯣ ꯑꯣꯏꯗꯦ ꯍꯥꯏꯝꯅꯤꯀꯣ
ꯑ ꯑꯁ ꯑꯗꯨ ꯍꯥꯏꯔꯒꯀꫭ ꯑꯩꯈꯣꯏ ꯀꯩꯅꯣ ꯆꯤꯡꯔꯣꯝꯗ ꯑꯃꯨꯛ ꯅꯨꯡꯉꯥꯏꯕ ꯍꯥꯏꯔꯒ ꯑ ꯁꯝꯃꯔ ꯑꯣꯏꯒꯦꯔꯥ ꯋꯤꯟꯇꯔ ꯑꯣꯏꯒꯦꯔꯥ ꯅꯨꯡꯗꯥꯡꯗꯕꯨ ꯇꯨꯝꯈ꯭ꯔꯗꯤ ꯐꯃꯨꯡꯗꯕꯨ ꯆꯪꯈ꯭ꯔꯗꯤ ꯑꯗꯨꯝ ꯕ꯭ꯂꯦꯡꯀꯦꯠ ꯑꯆꯧ ꯑꯆꯧꯕ ꯇꯤꯜꯂ ꯇꯨꯝꯕꯗꯣ ꯑꯥꯑꯗꯨꯝ ꯏꯪꯕꯅꯦꯅ ꯑ ꯎ ꯑꯗꯨꯝ ꯀꯩ ꯍꯥꯏꯅ ꯏꯝꯐꯥꯜ ꯂꯩ ꯀꯩꯅꯣꯗ ꯂꯩ ꯂꯩꯔꯒ ꯁꯔꯒ ꯀꯩ ꯍꯥꯏꯅꯤ ꯇꯨꯝꯕ ꯐꯥꯎ ꯉꯝꯗꯦ ꯁꯥꯃꯟꯕꯒꯤ ꯑꯗꯨꯒꯨꯝꯕ ꯃꯇꯝꯁꯨ ꯂꯩꯗꯅ ꯑꯗꯨꯗ ꯑꯃꯨꯛ ꯑꯥ ꯆꯤꯡꯗ ꯀꯥꯗꯅ ꯋꯤꯟꯇꯔ ꯑꯣꯏꯒꯦꯔꯥ ꯁꯝꯃꯔ ꯑꯣꯏꯒꯦꯔꯥ ꯕ꯭ꯂꯦꯡꯀꯦꯠ ꯑꯊꯥꯕꯗꯣ ꯑꯗꯨꯝ ꯏꯜꯂꯥ ꯇꯨꯝꯕꯗ
ꯑꯗꯨꯅꯥ ꯍꯦꯟ ꯅꯨꯡꯉꯥꯏꯌꯣ
ꯑꯥ ꯑꯗꯨꯕꯨꯀꯣ ꯑꯁ ꯀꯩ ꯍꯥꯏꯖꯤꯔꯥ ꯆꯤꯡ ꯑꯣꯏꯕꯅꯤꯅꯀꯣ ꯀꯩ ꯍꯥꯏꯔꯦ ꯂꯥꯏ ꯂꯥꯛꯇꯕ ꯃꯇꯝꯗꯣ ꯂꯥꯏꯠ ꯀꯨꯝꯕ ꯂꯥꯛꯇ꯭ꯔꯗꯤ ꯑꯁ ꯀꯩ ꯍꯥꯏꯁꯦ ꯏꯃꯝ ꯃꯝꯃꯒꯥ ꯑꯗꯨꯒ ꯀꯩ ꯍꯥꯏꯇꯥꯔꯦ ꯑꯗꯨꯝ ꯑꯁꯤꯒꯨꯝꯕ ꯃꯇꯝꯗꯗꯤ ꯅꯣꯡ ꯑꯗꯨꯝ ꯆꯨꯕꯒꯤ ꯀꯩ ꯍꯥꯏꯇꯥꯔꯦ ꯁꯣꯂꯔ ꯈꯣꯏꯗꯣ ꯁꯣꯂꯔ ꯈꯣꯏ ꯄꯥꯏꯔ ꯗꯣ ꯑꯗꯨꯝ ꯕꯦꯇ꯭ꯔꯤꯗ ꯆꯠꯄ ꯉꯝꯗꯕꯗꯣ ꯅꯨꯡꯁꯥ ꯊꯣꯛꯇꯕꯩ
ꯍ
ꯑꯗꯨꯃꯥꯏꯅ ꯇꯧꯕꯒꯤ ꯑꯁ ꯑꯗꯋꯥꯏ ꯏꯃꯝ ꯃꯝꯃꯒ ꯀꯨꯟ ꯈꯣꯏꯗꯣꯏ ꯏꯃꯝ ꯃꯝꯃꯒ ꯂꯩꯕꯗꯣ ꯑꯗꯨꯝ ꯅꯤꯡꯁꯤꯡꯉꯗꯤ ꯅꯨꯡꯁꯤꯕꯅꯤ
ꯋꯤꯟꯇꯔꯗꯒꯗꯤ ꯅꯩꯔꯦ ꯑꯗꯨꯗꯤ
ꯋꯤꯟꯇꯔꯗ ꯑꯩ ꯈꯣꯏꯗꯅ ꯑꯃꯨꯛ ꯅꯨꯡꯉꯥꯏꯕ ꯍꯥꯏꯕꯅ ꯑꯃꯨꯛ ꯍꯦꯟꯅ ꯂꯥꯏꯠ ꯑꯩꯈꯣꯏꯗꯣ ꯐꯖꯅ ꯑꯃꯨꯛ ꯂꯥꯛꯄ ꯀꯩ ꯍꯥꯏꯅꯤ ꯑꯥ ꯑꯥ ꯑꯥ ꯑꯥ ꯐꯖꯅ ꯂꯥꯛꯄꯅꯦꯕ ꯍꯥꯏꯗꯤ ꯁꯝꯃꯔ ꯃꯇꯝꯗꯁꯨ ꯂꯥꯛꯇꯤ ꯂꯥꯛꯄ ꯌꯥꯕꯅꯦ ꯑꯗꯨ ꯀꯩ ꯍꯥꯏꯁꯤꯔꯥ ꯑꯗꯨꯝ ꯅꯨꯡꯁꯤꯠ ꯈꯣꯏꯗ ꯅꯣꯡꯈꯣꯏ ꯀꯟꯃꯜꯂꯗꯤ ꯑꯗꯨꯝ ꯋꯥꯌꯔꯒꯨꯝꯕ ꯇꯠꯄꯒꯨꯝꯕ ꯀꯩ ꯀꯩꯩꯅꯣ ꯑꯗꯨꯝ ꯄ꯭ꯔꯣꯕ꯭ꯂꯦꯝ ꯑꯗꯨꯝ ꯂꯩꯔꯒ
ꯑꯣ ꯅꯨꯡꯁꯤꯠ ꯁꯤꯠꯄ ꯌꯥꯝ ꯀꯟꯅ ꯁꯤꯠꯄ ꯊꯥꯁꯨ ꯂꯩꯗꯅ
ꯑꯥ ꯑꯥ ꯑꯥ ꯑꯗꯨꯒꯨꯝꯕ ꯃꯇꯝꯗꯨꯗ ꯆꯤꯡꯈꯣꯏꯗꯗꯤ ꯂꯥꯏꯠꯁꯦ ꯑꯗꯨꯝ ꯃꯨꯠꯄꯅꯦꯕ ꯑꯗꯨꯒꯤ
ꯅꯨꯡꯁꯤꯠ ꯌꯥꯝ ꯀꯥꯟ ꯁꯤꯠꯂꯗꯤ ꯌꯥꯏ ꯀꯩꯅꯣ ꯍꯣꯏ ꯃꯩꯒꯤ ꯍꯥꯏꯔꯒꯗꯤ ꯐꯣꯟ ꯃꯩ ꯌꯥꯎꯗꯕꯒꯤꯗꯤ
ꯑꯥ ꯑꯥ ꯑꯥ ꯑꯗꯨꯒ ꯋꯤꯟꯇꯔ ꯃꯇꯝꯗꯅ ꯑꯗꯨꯃꯥꯏꯅ ꯁꯤꯠꯇꯕꯅꯤꯅ ꯅꯣꯡꯈꯣꯏꯗꯨ ꯆꯨꯗꯅ ꯑꯗꯨꯝ ꯂꯥꯛꯠ ꯍꯣꯏ ꯐꯖꯅ ꯂꯥꯛꯑꯒ ꯃꯤ ꯈ꯭ꯔꯤꯁꯃꯥꯁꯀꯤꯒꯨꯝꯕ ꯈꯨꯟꯗ ꯂꯣꯏ ꯍꯜꯂꯛꯅꯕ ꯃꯇꯝꯗꯣ
ꯑꯥ
ꯅꯨꯡꯉꯥꯏꯕꯗꯣ ꯑꯗꯨ ꯃꯇꯝꯗꯨꯅꯦ ꯑꯃꯨꯛ ꯀꯨꯏꯔꯦ ꯗꯥ ꯑꯦ ꯀꯨꯏꯔꯦ ꯍꯥꯏꯌꯦ ꯆꯍꯤ ꯑꯅꯤ ꯑꯅꯤ ꯑꯅꯤ ꯍꯦꯟꯂꯦꯕ ꯀ꯭ꯔꯤꯁꯃꯁ ꯌꯥꯎꯗꯕ
ꯊꯣꯛꯄ ꯌꯥꯗꯕꯩꯔꯕ
ꯀꯩꯅꯦ ꯀꯩꯅꯣ ꯑꯩꯁꯦ ꯁꯝꯃꯔ ꯃꯇꯝꯗꯅ ꯑꯃꯨꯛ ꯀꯩ ꯍꯥꯏꯇꯥꯔꯦ ꯊꯣꯛꯅꯤꯡꯗꯕ ꯑꯃꯨꯛ
ꯑꯥ
ꯑꯗꯣ ꯋꯤꯟꯇꯔ ꯃꯇꯝꯗꯅ ꯊꯣꯛꯅꯤꯡꯉꯁꯨ ꯑꯃꯨꯛ ꯑꯦꯛꯖꯥꯝ ꯂꯩꯕ
ꯑꯥ
ꯑꯦꯛꯖꯝ ꯑꯗꯨꯝ ꯂꯩꯕꯅꯦꯕ ꯀꯩꯅꯣ ꯗꯦꯠ ꯐꯤꯐꯇꯤꯟꯗꯒꯤ ꯖꯅꯋꯥꯔꯤ ꯋꯥꯟ ꯇꯨ ꯐꯥꯎꯒꯨꯝꯕ ꯂꯩꯕ ꯅꯠꯇ꯭ꯔꯒ ꯎꯝ ꯗꯤꯁꯦꯝꯕꯔ ꯇ꯭ꯋꯦꯟꯇꯤ ꯐꯥꯏꯚ ꯃꯃꯥꯡꯗ ꯑꯗꯨꯝ ꯂ‌ꯣꯏꯁꯟꯕꯤ ꯂꯣꯏꯁꯤꯟꯕ ꯃꯇꯝꯁꯨꯅ‌ꯦꯕ ꯑꯗꯨ ꯑꯣꯏꯔꯁꯨ ꯀꯩ ꯍꯥꯏ ꯍꯦꯛ ꯑꯗꯨ ꯍꯦꯛ ꯂꯣꯏꯕꯒ ꯄ꯭ꯔꯦꯛꯇꯤꯀꯦꯜ ꯑꯦꯛꯖꯥꯝ ꯃꯨꯛ ꯂꯩꯕꯗꯣ
ꯑꯥ
ꯑꯗꯨꯃꯥꯏꯟ ꯇꯧꯔꯒ ꯑꯗꯨꯝ ꯑꯦꯛꯖꯝ ꯑꯥ ꯑꯥ ꯑꯥ ꯑ ꯑꯗꯨꯒ ꯅꯨꯃꯤꯠ ꯃꯔꯤ ꯃ ꯑꯦ ꯀꯩ ꯍꯥꯏꯇꯥꯔ ꯇꯦꯟ ꯗꯦꯖꯀꯨꯝꯕ ꯈꯛꯇ ꯎꯝ ꯍꯣꯂꯤꯗꯦꯒꯨꯝꯕ ꯄꯤꯔꯒ ꯀ꯭ꯂꯥꯁ ꯑꯗꯨꯝ ꯍꯧꯈꯤꯕꯗ‌ꯣ
ꯎꯝ ꯗꯥꯟꯗꯤꯅꯤꯅ‌ꯦꯀ‌ꯣ ꯗꯨ
ꯑ ꯑꯁ ꯈꯪꯗꯦ ꯊꯣꯛꯇꯤ ꯊꯣꯛꯅꯤꯡꯕꯟ
ꯊꯣꯑꯣꯏꯗ꯭ꯔꯣ ꯍꯟꯗꯛꯇꯤ
ꯍꯟꯗꯛꯁꯦ ꯑꯥ ꯋꯤꯟꯇꯔ ꯃꯇꯝꯗꯨꯗꯤ ꯎꯄꯥꯏ ꯂꯩꯇꯦꯗ ꯅꯦꯛꯁ ꯏꯌꯥꯔ ꯂꯣꯏꯔꯗꯤ ꯑꯗꯨꯝ ꯅꯦꯛꯁ ꯏꯌꯔꯗ‌ꯦ ꯊ‌ꯣꯛꯅ‌ꯦ ꯇꯧꯕꯟ
ꯅ‌ꯣꯏ ꯂꯩꯗꯣꯏꯅ‌ꯣꯕ
ꯍꯥ
ꯅꯦꯛꯁ ꯏꯌꯥꯔꯗ ꯂꯣꯏꯗꯣꯏꯔꯕ
ꯑꯥ ꯀꯩ ꯍꯥꯏꯇꯥꯔ ꯊꯤꯌ‌ꯣꯔꯤꯒꯤ ꯀꯩꯅ‌ꯣ ꯀꯩꯅꯣ ꯊꯤꯌ‌ꯣꯔꯤꯒꯤ ꯀ꯭ꯂꯥꯁꯀꯤꯗꯤ ꯍ‌ꯣꯏ ꯂꯣꯏꯔꯅꯤ ꯅ‌ꯦꯛꯁ ꯏꯌꯥꯔꯅ
ꯎꯝ
ꯑꯗꯨꯒ ꯑꯩꯈꯣꯏꯒꯤꯁꯦ ꯑꯃꯨꯛ ꯑꯗꯨ ꯂꯣꯏꯔꯒ ꯆꯍꯤ ꯑꯃ ꯄꯨꯔꯥ ꯏꯟꯇ꯭ꯔꯟ ꯍꯣꯁꯄꯤꯇꯥꯜꯗ ꯆꯠꯂꯒ ꯗ ꯑꯗꯨꯒ ꯑꯗꯨ ꯍꯦꯛ ꯂ‌ꯣꯏꯕꯒ ꯑꯃꯨꯛ ꯑꯗꯨ ꯍꯣꯏ ꯑꯗꯨꯒ ꯑꯗꯨ ꯂꯣꯏꯔꯗꯤ ꯑꯃꯨꯛ ꯁꯤ ꯀꯣꯂꯦꯖꯇ ꯍꯜꯂꯛꯑꯦꯗꯅ ꯑꯗꯨꯒ ꯑꯗꯨꯒ ꯑꯃꯨꯛ ꯕꯥꯏꯕꯥ ꯄꯤꯗꯣꯏꯕ ꯁꯤꯗ ꯐꯥꯏꯅꯦꯜ ꯒꯤ ꯐꯥꯏꯅ‌ꯦꯜꯒꯤ ꯕꯥꯏꯕꯥ ꯄꯤꯔꯅꯤ ꯑꯗꯨꯒ ꯑꯗꯨ ꯂꯣꯏꯈ꯭ꯔꯗꯤ ꯕꯥꯏꯕꯥꯒꯤ ꯃ ꯇꯨꯡ ꯏꯟꯅ ꯊꯕꯛꯁꯦ ꯕꯥꯏꯕꯥꯗ‌ꯣ ꯐꯖꯟ ꯇꯧꯍꯧꯗ꯭ꯔꯗꯤ ꯕ‌ꯦꯔꯥ ꯀꯥꯗ‌ꯣꯔꯤꯝ
ꯑꯗꯨꯗꯤ ꯂꯥꯏꯔꯤꯛ ꯌꯥꯝ ꯀꯟ ꯄꯥꯕ ꯃꯊꯧ ꯇꯥꯏꯅꯦ
ꯑ ꯑꯗꯨꯒ ꯀꯩ ꯍꯥꯏꯖꯤꯔꯥ ꯀꯩꯅꯣ ꯑ ꯏꯟꯇꯥ꯭ꯔꯟ ꯆꯠꯄ ꯃꯇꯝꯗꯣ
ꯎꯝ
ꯑꯗꯨ ꯃꯇꯝꯗ ꯐꯖꯟ ꯈꯪꯍꯧꯕ ꯇꯥꯕ ꯑꯗꯨꯒ ꯑꯩꯈꯣꯏ ꯏꯟ ꯇꯥꯔꯟ ꯆꯠꯇꯣꯏꯁꯦ ꯀꯩꯅꯣ ꯇꯧꯗꯣꯏꯅꯦꯕ ꯑ ꯑꯩꯈꯣꯏꯒꯤ ꯇꯧꯈꯤꯕꯈꯣꯏꯗꯣ ꯆꯍꯤ ꯑꯃꯒꯤ
ꯍꯪꯗ‌ꯣꯏꯕꯥ
ꯑꯩꯈꯣꯏꯒꯤ ꯁꯦꯝꯗꯣꯏꯅꯦꯕ ꯑꯩꯈꯣꯏ ꯏꯁꯥꯒꯤ ꯑꯗꯨꯗ ꯑꯗꯨꯗꯣ ꯑ ꯈꯣꯏꯅ ꯁꯦꯝꯈꯤꯕꯗꯨꯒ ꯑꯗꯣ ꯍꯜꯂꯒ ꯁꯤ ꯀꯣꯂꯦꯖ ꯆꯡꯕꯩ ꯕꯩꯕꯥꯒꯤ ꯑꯣꯖꯥꯒꯣꯏꯗ ꯄꯤꯔꯒ ꯑꯗꯨꯒꯤ ꯃꯇꯨꯡ ꯏꯟꯅ ꯑꯩꯈꯣꯏꯕꯨꯁꯨ ꯍꯪꯗ ꯍꯪꯗꯣꯏꯅꯦꯕ
ꯎꯝ
ꯑꯗꯨ ꯑꯗꯨꯒꯤ ꯃꯇꯨꯡ ꯏꯟꯅ ꯊꯕꯛꯁꯨ ꯊꯤꯒꯦꯅꯤ ꯑꯣꯏ ꯑꯣ ꯐꯨꯟꯒꯦ ꯇꯧꯋꯦ ꯋꯥꯡ ꯉꯥꯡꯕꯕꯨ
ꯐꯖꯩꯌꯦ ꯑꯗꯨꯗꯦ
ꯑꯥꯝ
ꯀꯔꯤꯒꯤꯅꯣꯅꯦ
ꯍꯥꯟꯅꯗꯤ ꯑꯍꯥꯟꯕ ꯂꯥꯛꯄ ꯃꯇꯝꯗꯗꯤ ꯑꯗꯨꯝ ꯇꯧꯒꯦꯅ ꯈꯜꯂꯜ ꯑꯁ ꯀꯩ ꯍꯥꯏꯗ ꯑꯗꯨꯝ ꯅꯨꯡꯉꯥꯏꯗꯤ ꯅꯨꯡꯉꯥꯏꯗꯧ ꯃꯥꯜꯂꯦ ꯑꯩ ꯈꯡꯅ ꯂꯥꯛꯄꯅꯦ ꯀꯤꯌꯡ ꯋꯥꯕꯟ
ꯃꯄꯥꯟꯂꯣꯝꯗ ꯂꯩꯔꯅꯦ ꯍꯦꯛꯇ ꯅꯨꯡꯉꯥꯏꯒꯗꯧ ꯃꯥꯜꯂꯝꯃꯤꯔꯕ
ꯑꯥ ꯑꯥ ꯑꯥ ꯈꯨꯋꯥꯏ ꯃꯥꯜꯂꯝꯕꯗꯣꯁ ꯃꯄꯥꯜꯗ ꯑꯗꯨꯛ ꯆꯠꯂꯗꯤ ꯈꯔ ꯅꯨꯡꯉꯥꯏꯗꯧ ꯃꯥꯜꯂꯦ ꯈꯜꯂꯝꯕꯗ ꯍꯦꯟꯅ ꯁꯥꯊꯤꯔꯝꯕꯗ
ꯑꯗꯨꯅ ꯐꯩ ꯂꯥꯏꯔꯤꯛꯀꯟ ꯄꯥꯎ
ꯌꯦꯡꯖꯔꯦ
ꯑꯩꯈꯣꯏꯗꯤ ꯁꯤꯒꯗꯧꯔꯦ
ꯑꯩꯏꯁ ꯁꯤꯒꯤꯅꯣ ꯁꯤꯒꯤꯅꯣ
ꯀꯩꯅꯣ ꯇꯧꯗꯔꯦ ꯀꯩ ꯍꯥꯏꯅꯤ ꯂꯥꯏꯟ ꯑꯝꯇ ꯂꯩꯍꯧꯗꯗꯅ ꯂꯩꯔ
ꯍꯤꯡꯅ ꯍꯤꯡꯅ ꯁꯤꯕ ꯍꯥꯏꯕꯗꯨꯔꯣꯕ
ꯍꯣꯏ
ꯑꯗꯨꯏ ꯀꯟꯗꯤꯁꯟꯗ ꯉꯥꯏꯔꯤꯅꯦ ꯍꯧꯖꯤꯛꯁ
ꯑ ꯔꯣ ꯍꯣꯠꯂꯁꯨ ꯁꯤꯔꯦ ꯍꯥꯏꯕꯗꯣ
ꯑꯥ
ꯃꯤꯍꯨꯟ ꯃꯤꯍꯨꯟ ꯆꯣꯡ ꯆꯣꯡ ꯁꯤ ꯐꯖꯟ
ꯑꯩ ꯁꯤꯔꯦ
ꯁꯤꯒꯤꯅꯣ ꯁꯤꯒꯤꯅꯣ ꯑꯐꯕ ꯇꯧꯒꯗꯕ ꯃꯌꯥꯝ ꯋꯥꯠꯂꯤꯕꯅꯦ ꯀꯥꯏꯅ
ꯃꯥꯅꯦ ꯃꯥꯅꯦ ꯄ꯭ꯔꯤꯊꯤꯕꯤ ꯖꯣꯏ ꯇꯧꯗꯨꯏ
ꯑꯑꯡ ꯑ ꯅꯨꯡꯉꯥꯏ ꯅꯨꯡꯉꯥꯏꯃꯤꯁ ꯇꯧꯕ ꯌꯥꯕ ꯃꯌꯥꯝ ꯂꯩꯒꯤꯕꯗꯣ ꯀꯥꯏꯅ
ꯂꯩꯥꯏ ꯈꯪꯗ꯭ꯔꯦꯗ
ꯑꯗꯣ ꯑꯩꯁꯦ ꯎꯟ ꯇꯥ ꯃꯐꯝꯗ ꯄꯌꯥꯝ ꯆꯠꯅꯤꯡꯕ ꯍꯟꯗꯛ ꯆꯠꯁꯤꯔ ꯇꯧꯔꯒ ꯍꯟꯗꯛꯇꯤ ꯇꯥꯗ꯭ꯔꯦ ꯇꯥꯕ ꯀꯣꯛꯈ꯭ꯔꯦ ꯇꯧꯔ ꯑꯁ
ꯎꯝ ꯗꯦꯂꯤꯗ ꯆꯠꯂꯨ ꯀꯩꯏꯅꯣ ꯅꯔꯂꯦ
ꯗꯦꯜꯂꯤꯗ ꯍꯥꯎ ꯃꯂꯥꯂꯤ ꯍꯣꯏꯗ ꯑꯗꯨꯍꯣꯏꯗ ꯆꯠꯀꯦ ꯇꯧꯔꯝꯕꯅꯦꯕ ꯑꯗꯨꯝ ꯃꯣꯏꯅ ꯍꯥꯏꯗꯦ ꯇꯥꯗ꯭ꯔꯦ ꯍꯧꯖꯤꯛꯇꯤ ꯍꯥꯏꯔꯛꯄ ꯑꯗꯨꯒꯤ
ꯀꯩꯒꯤ ꯇꯥꯗ꯭ꯔꯤꯕ ꯈꯔ ꯏꯪꯗꯔꯀꯥꯟ ꯇꯥꯅꯤ ꯀꯩꯅꯣ
ꯍꯧꯖꯤꯛ ꯍꯥꯏꯕ ꯍꯧꯖꯤꯛ ꯍꯥꯏꯕ ꯍꯧꯖꯤꯛꯇꯤ ꯁꯥꯔꯦꯗꯅ ꯑꯗꯨꯒꯤ
ꯍꯣꯏ ꯍꯧꯖꯤꯛꯇꯤ ꯀꯃꯥꯏꯟ ꯇꯥꯗꯣꯏꯅꯣ ꯇꯥꯔꯣꯏꯌꯦ ꯈꯔ ꯏꯪꯊꯔꯛꯄꯩ ꯃꯇꯝꯗꯣ ꯑꯗꯨꯗ ꯇꯥꯕꯅꯦ
ꯃꯣꯏ ꯀꯨꯝꯃꯩꯅ